ꯑꯣ ꯇꯥꯔꯦ ꯇꯥꯔꯦ ꯃꯤꯅ ꯇꯧꯔꯛꯄꯗꯤ ꯌꯥꯏꯅꯦ
ꯑꯣ ꯍꯣꯏ ꯃꯤꯅ ꯇꯧꯔꯛꯄꯗꯤ ꯌꯥꯔꯝꯒꯅꯤ ꯅꯪꯅ ꯇꯧꯕꯅ ꯑꯃꯨꯛ ꯌꯥꯔꯝꯃꯣꯏ
ꯑꯩꯅ ꯇꯧꯕ ꯌꯥꯗꯦ ꯀꯩꯅꯣ ꯇꯧꯕꯒꯤ ꯍꯌꯦꯡꯒ ꯌꯥꯔꯛꯀꯗ꯭ꯔꯥ ꯈꯪꯗꯦ
ꯑꯣ ꯑꯩꯅ ꯍꯪꯗꯤ ꯍꯪꯕꯅꯦ ꯑꯗꯣ ꯃꯥꯁꯨ ꯌꯦꯡꯉꯛꯀꯦ ꯍꯥꯏꯔꯛꯄꯅꯦ
ꯑꯩ ꯃꯃꯥꯡꯗꯕꯨꯗꯤ ꯑꯦꯀꯥꯎꯟ ꯑꯝꯗ ꯂꯣꯏꯈ꯭ꯔꯦꯕ ꯁꯤꯒꯤ ꯇꯥꯛꯁ ꯑꯦ ꯀꯔꯤꯕ ꯐ꯭ꯔꯦꯟ ꯀꯣꯜ ꯑꯦꯐ ꯇ꯭ꯔꯦꯟ ꯍꯥꯏꯕ꯭ꯔꯥ ꯑꯁꯤꯒꯤ ꯇꯥꯛꯁꯁꯦ ꯂꯣꯏꯈ꯭ꯔꯦꯕꯀꯣ ꯊꯥꯔꯇꯤ ꯐꯪꯉꯒ ꯅꯪ ꯇꯧꯈ꯭ꯔꯕ ꯃꯃꯥꯡꯗ
ꯑꯩꯗꯤ ꯑꯍꯥꯟꯕꯅꯦ ꯁꯤꯅ
ꯑꯣ ꯇꯧ ꯂꯣꯏꯈ꯭ꯔꯦ ꯑꯗꯨꯒ ꯑꯩꯅ
ꯑ
ꯍꯧꯖꯤꯛ ꯇꯥꯛꯁ ꯑꯅꯧꯕ ꯃꯌꯥꯝ ꯂꯥꯛꯄꯅꯦꯕ
ꯑꯥ
ꯑꯥ ꯇ꯭ꯔꯥꯟꯁꯀ꯭ꯔꯥꯏꯞ ꯇꯧꯕꯒꯤ ꯑꯗꯒꯤꯗꯤ ꯔꯦꯀꯣꯔꯗꯤꯡ ꯇꯧꯕꯒꯤ ꯂꯥꯛꯄꯅꯦꯕ ꯀꯣꯟꯅ ꯑꯁꯤꯁꯤꯅ ꯍꯥꯟꯕꯅꯦꯕ ꯑꯗꯨꯗꯣ ꯑꯁꯤꯁꯤꯗꯤ ꯂꯤꯃꯤꯇꯦꯠ ꯑꯣꯏꯕꯅꯦꯕ ꯊꯥꯔꯇꯤ ꯊꯥꯔꯇꯤ ꯈꯤꯇꯪ ꯐꯪꯕꯅꯦꯕ ꯃꯤ ꯑꯃꯒꯤ
ꯑꯥ ꯑꯣ
ꯑꯗꯨꯗꯨꯒꯤ ꯂꯣꯏꯈꯔꯦ ꯑꯗꯨꯒ ꯔꯦꯀꯣꯔꯗꯤꯡꯒ ꯇ꯭ꯔꯥꯟꯁꯀ꯭ꯔꯤꯞꯁꯟꯒꯤꯗꯨꯗꯤ ꯂꯣꯏꯕ ꯅꯥꯏꯗꯕ ꯃꯥꯜꯂꯦꯕ ꯍꯥꯏꯗꯤ ꯂꯤꯃꯤꯠ ꯑꯣꯏꯗꯕ ꯄꯨꯂꯞ ꯂꯣꯏꯔꯒ ꯂꯣꯏꯃꯤꯟꯅꯗꯧꯕ ꯑꯣꯏꯕ ꯃꯥꯜꯂꯦ
ꯑꯣ ꯈꯪꯗꯦ ꯑꯩꯗꯤ ꯑꯍꯥꯟꯕꯅꯦ ꯎꯝ
ꯀꯩꯅꯣ ꯇꯧꯔꯕ ꯔꯦꯀꯣꯔꯗꯤꯡ ꯇꯧꯕꯗꯣ
ꯎꯝ
ꯃꯣꯏꯅ ꯃꯇꯦꯛ ꯃꯇꯦꯛ ꯄꯤꯔ ꯑꯩꯈꯣꯏꯅ ꯄꯥꯗꯣꯏꯅꯦꯕ ꯑꯗꯣ ꯑꯩꯈꯣꯏꯗꯤ ꯁꯣꯔꯣꯛ ꯃꯄꯥꯟ ꯑꯣꯏꯕꯒꯤ ꯌꯥꯝ ꯂꯥꯡꯉꯦꯕꯀꯣ
ꯑꯣꯑꯣ
ꯑꯆꯤꯛꯄ ꯃꯐꯝꯗ ꯇꯧꯒꯗꯧꯕꯅꯦꯕ
ꯑꯣꯑꯣ
ꯑꯥꯗ ꯑꯥꯁꯤ ꯑꯥ ꯑꯇꯣꯞꯄ ꯇꯥꯛꯁ ꯑꯃ ꯄꯥꯕ ꯑꯩꯅ ꯚꯦꯂꯤꯗꯦꯁꯟ ꯆꯦꯛ ꯇꯧꯕꯒꯤ ꯄꯥꯕ
ꯑꯥꯑꯪ
ꯑꯗꯨ ꯑꯗꯨꯗꯣ ꯇꯧꯕꯒꯤ ꯑꯦꯀꯥꯎꯟꯗꯣ ꯍꯥꯡꯕꯗꯣ ꯁꯤꯖꯦ ꯑꯁꯤꯒꯤ ꯇꯥꯛꯁꯦ ꯍꯥꯟꯅ ꯇꯧꯗ꯭ꯔꯒꯗꯤ ꯌꯥꯔꯣꯏꯑꯅ
ꯍꯣꯏ ꯑꯗꯨꯃꯥꯏ ꯍꯥꯏꯕꯅꯦ ꯁꯤ ꯂꯣꯏꯁꯟꯗ꯭ꯔꯥꯗꯤ ꯄꯤꯔꯣꯏꯅ ꯍꯥꯏ
ꯎꯪ ꯑꯗꯨꯗꯨꯒꯤ
ꯎꯪ ꯍꯣꯏ
ꯀꯛꯆꯤꯡ ꯀꯥꯏꯋꯥꯏꯗꯩꯅꯦ ꯍꯥꯏꯅꯣ ꯑꯥ
ꯑꯥ ꯀꯩꯅꯣ ꯃꯣꯏ ꯀꯣꯜꯖꯤꯀꯣ ꯑꯥ ꯑꯦꯗ꯭ꯔꯦꯁ ꯍꯪꯅꯕ ꯌꯥꯗꯦꯗꯤ ꯍꯥꯏꯕꯅꯦ
ꯑꯧ ꯍꯥꯏꯕꯅꯦ ꯍꯥꯏꯕꯅꯦ ꯃꯤꯡ ꯀꯩꯀꯩ ꯄꯟꯅꯕ ꯌꯥꯗꯦ ꯑꯦꯗ꯭ꯔꯦꯁ ꯍꯪꯅꯕ ꯌꯥꯗꯦꯒ ꯍꯥꯏꯕꯅꯦ
ꯍꯣꯏ ꯑꯗꯨꯃꯥꯏ ꯈꯔ ꯍꯥꯏ ꯎꯪ ꯆꯥꯛ ꯆꯥꯒ꯭ꯔꯕꯣ
ꯆꯥꯛ ꯆꯥꯕ ꯇꯣꯛꯑꯦ ꯇꯨꯝꯗꯧꯔꯕꯅꯦ ꯑꯩꯅ ꯆꯥꯛꯈꯨꯝꯖꯦ ꯈꯔ ꯆꯤꯛꯑꯦꯅ ꯑꯥ ꯀꯔꯤ ꯌꯥꯏ ꯌꯦꯔꯨꯝ ꯊꯣꯡꯉꯦ ꯌꯦꯔꯨꯝꯒ ꯏꯔꯣꯝꯕꯒ ꯅꯪꯗꯤ
ꯑꯩꯈꯣꯏꯗꯨ ꯀꯩꯅꯣ ꯅꯍꯥꯟꯋꯥꯏꯒꯤ ꯑꯍꯟꯅꯒ ꯌꯥꯝ ꯄꯥꯝꯅꯕ ꯏꯟꯁꯥꯡ ꯑꯃ ꯑꯣꯏꯒꯤꯝꯅꯤ ꯢ ꯏꯔꯣꯟꯕꯅꯦꯕ ꯃꯃꯤꯡꯗꯤ ꯀꯥꯎꯔꯦ ꯑꯩ
ꯀꯔꯤ ꯃꯑꯣꯡꯒꯤ ꯏꯔꯣꯝꯕꯅꯣ ꯀꯃꯥꯏꯅ ꯇꯧꯒꯦ
ꯑꯥ ꯎꯌꯦꯟꯖꯨ ꯃꯥꯟꯗꯤ ꯃꯥꯟꯕꯅꯦꯕꯀꯣ ꯄꯤꯁꯤꯛ ꯄꯤꯁꯤꯛ ꯄꯤꯛꯑꯒ ꯎꯌꯦꯟꯗꯤ ꯅꯠꯇꯦꯕ
ꯎꯪ
ꯑꯥ ꯀꯪꯂꯥ ꯎꯌꯦꯟ ꯍꯥꯏꯕ꯭ꯔꯥ ꯀꯩꯅꯣ
ꯍꯣꯏꯅꯦ ꯃꯁꯔꯨꯝꯒꯤ ꯃꯣꯏ ꯐꯦꯝꯂꯤꯒꯨꯝꯕ ꯑꯣꯏꯗꯣꯏꯔ
ꯍꯣꯏ ꯑꯗꯨꯃꯥꯏ ꯑꯣꯏꯗꯣꯏꯅꯦ ꯕ꯭ꯂꯦꯛ ꯀꯂꯔꯗ
ꯀꯪꯂꯥ ꯌꯦꯟꯗꯣ ꯑꯣꯏꯔꯝꯃꯅꯤ
ꯑꯣ ꯀꯪꯂꯥ ꯌꯦꯟ ꯍꯥꯏꯕ꯭ꯔꯥ ꯑꯩ ꯃꯃꯤꯡꯖꯤ ꯐꯖꯅ ꯈꯪꯗꯦ
ꯑꯗꯨꯖꯨ ꯀꯩꯅꯣꯅꯦ ꯃꯁꯔꯨꯝ ꯀꯩꯅꯣ ꯃꯑꯣꯡ ꯉꯥꯛꯇꯅꯦ ꯃꯈꯜ ꯃꯈꯜ ꯑꯣꯏꯕ
ꯍꯣꯏ ꯃꯣꯏꯔꯣꯝ ꯑꯣꯏꯔꯝꯃꯅꯤ
ꯃꯥꯅꯦ ꯃꯥꯅꯦ ꯎꯝ ꯏꯔꯣꯝꯕ ꯆꯥꯕ ꯍꯥꯎꯕꯅꯦ ꯄꯥꯛꯅꯝꯒ
ꯍꯣꯏ ꯑꯍꯟꯈꯩꯗꯤ ꯌꯥꯝ ꯄꯥꯝꯅꯕꯅꯤ ꯍꯥꯎꯕꯨꯗꯤ- ꯍꯥꯎꯋꯦ ꯑꯗꯨꯝ
ꯍꯥꯎꯋꯦ ꯃꯁꯔꯨꯝꯒꯤ ꯂꯣꯏꯅꯃꯛ ꯍꯥꯎꯋꯤꯗ ꯂꯣꯏꯅꯃꯛ ꯇꯥꯡꯕꯅꯦ
ꯎꯎꯪ ꯃꯁꯔꯨꯝꯗꯤ ꯌꯥꯝ ꯇꯥꯡꯉꯤ
ꯑꯗꯒꯤꯗꯤ ꯎꯆꯤꯅꯥꯗꯣ ꯈꯪꯕ꯭ꯔꯥ ꯎꯆꯤ ꯃꯥ
ꯑꯥꯑ ꯈꯪꯉꯦ ꯆꯥꯒꯤꯗꯕ ꯀꯨꯏꯔꯦ ꯑꯗꯨꯗꯤ
ꯑꯗꯨꯖꯨ ꯃꯨꯁꯔꯨꯝꯅꯦ
ꯑꯣ ꯃꯁꯔꯨꯝ ꯂꯣ ꯑꯗꯨꯖꯨ ꯑꯣꯑꯣ ꯆꯥꯒꯤꯗꯕ ꯀꯨꯏꯔꯦ ꯑꯗꯨꯗꯤ ꯑ ꯍꯧꯖꯤꯛ ꯀꯩꯀꯩ ꯍꯣꯠꯅꯔꯤꯒꯦ
ꯑꯩ ꯍꯧꯖꯤꯛ ꯑꯩꯗꯣ ꯑꯦꯛꯖꯥꯝ ꯊꯥꯔꯨꯕꯒꯤ ꯆꯍꯤ ꯒꯦꯞ ꯂꯩꯔꯨꯔꯦꯕ ꯒ꯭ꯔꯦꯖꯨꯑꯦꯁꯟ ꯁꯟ ꯂꯣꯏꯔꯒ
ꯑꯥ
ꯑꯗꯨ ꯂꯣꯏꯔꯒ ꯆꯍꯤ ꯑꯩꯈꯣꯏ ꯕꯥꯁꯨ ꯂꯩꯇꯕꯒꯤ ꯒꯦꯞ ꯂꯩꯔꯨꯔꯦ ꯑꯗꯨꯒ ꯑꯗꯨꯒ ꯃꯥꯁꯇꯔ ꯇꯧꯒꯦ ꯇꯧꯕꯅꯦ ꯇꯧꯒꯗ꯭ꯔꯥ ꯇꯧꯔꯣꯏꯗ꯭ꯔꯥ ꯈꯪꯗꯦ
ꯑꯣ ꯒ꯭ꯔꯦꯖꯨꯋꯦꯁꯟꯁꯤꯅ ꯀꯗꯥꯏꯗ ꯂꯣꯏꯔꯛꯀꯦ
ꯒ꯭ꯔꯦꯖꯨꯑꯦꯁꯟꯁꯦ ꯑꯩꯁꯦ ꯑꯦꯛꯖꯥꯝ ꯁꯨꯝ ꯀꯣꯆꯤꯡ ꯇꯧ ꯂꯩꯕꯒꯤ ꯑꯗꯨꯝ ꯀꯥꯗ꯭ꯔꯁꯨ ꯌꯥꯕ ꯀꯣꯂꯦꯖꯇ ꯇꯧꯋꯦꯕꯀꯣ
ꯑꯣ
ꯕꯤꯁꯅꯨꯄꯨꯔꯗ ꯑꯃ ꯂꯩꯌꯦ ꯑꯗꯨꯗ
ꯀꯣꯆꯤꯡ ꯍꯥꯏꯁꯤ ꯀꯩ ꯑꯦꯛꯖꯥꯝꯒꯤ ꯀꯣꯆꯤꯡꯅꯣ
ꯑꯩ ꯅꯤꯠ ꯊꯥꯔꯝꯃꯦꯕ ꯍꯧꯖꯤꯛꯄꯨꯗꯤ ꯊꯥꯗ꯭ꯔꯦ ꯑꯗꯨꯒꯤ
ꯅꯤꯠꯁꯤ ꯍꯟꯗꯛ ꯕꯦꯔꯥ ꯌꯥꯝ ꯀꯥꯈꯤꯗꯏ
ꯑꯧ ꯑꯅꯤꯔꯛ ꯍꯟꯈꯤꯕꯅꯦ
ꯎꯝ
ꯀꯩꯅꯣꯗꯣ ꯆꯦꯛ ꯇꯧꯕꯗꯅ
ꯑꯣ
ꯇꯥ ꯌꯥꯝ ꯆꯦꯛꯁꯤꯟꯈꯩ ꯇꯧꯔꯦ ꯑꯗꯨꯒ ꯍꯜꯂꯤꯗꯣ ꯃꯣꯏ ꯃꯣꯏꯅ ꯅ ꯑꯣꯏꯅ ꯆꯦꯛꯁꯤꯟꯖꯗ꯭ꯔꯦ
ꯃꯣꯏꯁꯤꯦꯕꯦꯔꯥꯅꯤꯁꯤ ꯅꯤꯠꯁꯦ
ꯃꯣꯏꯁꯤꯁꯦ ꯃꯤꯅꯤꯠ ꯇꯔꯥꯅꯤꯊꯣꯏꯗ ꯃꯁꯥ ꯃꯇꯣꯝꯗ ꯀꯛꯆꯕꯅꯦꯕꯀꯣ ꯀꯣ ꯃꯁꯥ ꯃꯇꯅ ꯑꯗꯨꯝ ꯀꯛꯍꯜꯂꯣ
ꯍꯣꯏ ꯌꯥꯏ ꯎꯝ ꯅꯤꯠꯁꯤ ꯀꯩꯅꯣꯗꯤ ꯑꯣꯟꯊꯣꯛꯄꯗꯤ ꯌꯥꯔꯕꯅꯦ ꯁꯤ ꯚꯕꯤ ꯇꯤ ꯑꯣꯏꯅ
ꯑꯥ
ꯍꯥꯏꯗꯤ ꯄꯦꯄꯔꯁꯦ ꯂꯤꯛ ꯌꯥꯝ ꯑꯣꯏꯅꯔꯦꯕ
ꯂꯤꯛ ꯌꯥꯝ ꯑꯣꯏ ꯑꯗꯨꯗꯨꯒ ꯏꯁ ꯌꯥꯝꯅ ꯅꯣꯛꯅꯤꯡ ꯕ ꯑꯃꯅ ꯑꯩ ꯍꯟꯇꯛ ꯀꯨꯋꯦ ꯊꯥꯕ ꯆꯠꯄꯗꯣ ꯑꯍꯥꯟꯕꯅꯦꯕ ꯀꯣ ꯆꯤꯡꯁꯨ ꯀꯩꯝ ꯇꯧꯗꯦꯕꯀꯣ ꯑꯗꯨꯒ ꯅꯤꯠ ꯊꯥꯕꯁꯤꯁꯨ ꯆꯦꯛꯁꯤꯜꯂꯤꯅꯤꯗꯅꯀꯣ ꯑꯗꯨꯝ
ꯍꯣꯢ
ꯍꯥꯏꯗꯤ ꯃꯣꯏ ꯂꯤꯛ ꯑꯣꯏꯕꯅ ꯑꯣꯏꯖꯕꯅꯤ ꯑꯩꯈꯣꯏ ꯁꯤꯗꯗꯤ ꯁꯦꯟꯇꯔ ꯁꯦꯟꯇꯔꯗ ꯂꯩꯔꯝꯃꯤꯕ ꯃꯤꯗꯨꯅ ꯁꯝꯐꯥ ꯂꯧꯊꯣꯛꯇꯅ ꯖꯟꯇ꯭ꯔ ꯂꯧꯊꯣꯛꯇꯅ ꯃꯌꯥꯝ ꯇꯧꯋꯤꯗꯅ ꯑꯗꯨꯗꯣ ꯑꯗꯨꯝ ꯁꯝꯗꯤ ꯄꯨꯟꯗꯤ ꯄꯨꯜꯍꯜꯂꯦꯕ ꯑꯗꯨꯝ
ꯑꯥ
ꯑꯗꯨꯒ ꯍꯟꯗꯛ ꯀꯨꯋꯦꯠ ꯊꯥꯕꯩꯗꯨꯗꯅꯦ ꯔꯕꯔꯁꯨ ꯂꯣꯏ ꯂꯧꯍꯧꯔꯦ ꯁꯝꯗꯣ ꯐꯥꯔꯒ ꯀꯃꯥꯏꯅ ꯑꯦꯛꯖꯥꯝ ꯊꯥꯕ ꯆꯪꯗꯣꯏꯅꯣ
ꯍꯣꯏ
ꯕꯦꯔꯥꯅꯦꯗ ꯃꯣꯖꯥꯒ ꯂꯣꯏ ꯂꯧꯊꯣꯛꯏꯁꯠ ꯁ꯭ꯂꯤꯞꯄꯔꯒ ꯂꯣꯏ ꯊꯅꯝꯃꯦ
ꯏꯁ ꯌꯥꯝ ꯊꯤꯅ ꯗꯞꯇꯤ ꯃꯣꯏꯖꯨ
ꯑꯁ ꯌꯥꯝ ꯅꯣꯛꯅꯤꯡꯒ꯭ꯔꯖꯥꯠꯅꯦ
ꯁꯤꯁꯇꯦꯝ ꯃꯅꯨꯡꯗ ꯃꯣꯠꯂꯤꯗꯨꯒ
ꯍꯣꯏ ꯑꯗꯨꯒꯅꯦ ꯃꯤꯠ ꯌꯦꯡꯕꯤꯒꯗꯣ ꯇꯧꯋꯦꯕ ꯀꯩ ꯍꯥꯏꯗꯣꯏꯅꯣ ꯀꯦ ꯋꯥꯏ ꯁꯤ ꯍꯥꯏꯗꯣꯏꯔꯥ ꯀꯩꯅꯣ ꯍꯣ ꯍꯣꯏ - ꯍꯣꯏ ꯕꯥꯏꯑꯣꯃꯦꯇ ꯇ꯭ꯔꯤꯛꯇꯣ ꯇꯧꯋꯦꯕ ꯑꯗꯨꯒ ꯁ꯭ꯂꯤꯞꯄꯔ ꯊꯅꯝꯃꯦ ꯑꯗꯗꯩ ꯑꯩꯅ ꯇꯥꯕ ꯖꯒꯥꯗꯣ ꯏꯕ ꯑꯣꯛ ꯎꯝ ꯑꯣꯛ ꯃꯔꯤꯜ ꯌꯥꯝ ꯍꯥꯎꯕ ꯃꯐꯝꯗꯣ ꯁꯋꯣꯝꯕꯨꯡꯗꯣ
ꯑꯥ ꯑꯥ
ꯑꯗꯨꯗ ꯇꯥꯏꯌꯦꯕꯀꯣ ꯑꯗꯨꯗꯨꯒ ꯑꯩꯅ ꯂꯝꯕꯤꯗꯣ ꯑꯩꯈꯣꯏꯅ ꯇꯥꯔꯤꯕ ꯀ꯭ꯂꯥꯁꯔꯨꯝꯖꯦ ꯀꯩꯅꯣ ꯇꯧꯋꯦꯕ ꯀꯝꯄ꯭ꯌꯨꯇꯔ ꯕꯦꯁ ꯑꯣꯏꯕꯒꯤ
ꯑꯥ
ꯃꯠ ꯍꯧꯖꯤꯛ ꯑꯁ ꯋꯥ ꯍꯥꯏꯗꯤ ꯃꯣꯏ ꯀ꯭ꯂꯥꯁꯔꯨꯝꯗ ꯄꯨꯜꯂꯞ ꯇꯥꯗꯦꯕ ꯃꯣꯏꯒꯤ ꯍꯧꯖꯤꯛ ꯑꯗꯨꯒꯤ ꯃꯐꯝꯗꯨ ꯈꯇꯪ ꯃꯤ ꯌꯥꯝꯗꯦꯕ ꯇꯥꯏꯗꯣ ꯑꯗꯨꯒ ꯑꯗꯨꯒꯤ ꯎꯝ ꯖꯒꯥꯁꯦ ꯂꯥꯛꯅꯕ ꯍꯣꯠꯅꯕꯗ
ꯑꯥ
ꯂꯝꯄꯥꯛꯁꯦ ꯂꯥꯜꯂꯒ ꯂꯥꯛꯄꯁꯨ ꯀꯩꯁꯨꯝ ꯀꯥꯏꯗꯦꯕ ꯒꯦꯠꯁꯤꯗꯒꯤ ꯈꯪꯕ꯭ꯔꯥ ꯑꯗꯨꯒ ꯑꯩꯁꯦ ꯁꯝꯅꯕꯅꯤꯅ ꯂꯝꯄꯥꯛꯁꯦ ꯂꯥꯜꯂꯒ ꯂꯥꯛꯄꯅꯦꯕꯀꯣ ꯂꯥꯎꯔꯛꯏꯕ ꯂꯝꯕꯤ ꯑꯁꯦꯡꯕꯗꯨꯗ ꯂꯥꯛꯑꯣꯌꯦ ꯑꯩꯅ ꯂꯝꯄꯥꯛꯇꯨꯗ ꯀꯩꯗꯧꯗꯣꯔꯤꯃꯣ__ ꯑꯁ ꯌꯥꯝ ꯇꯨꯀꯖꯥꯠꯅꯤ ꯔꯨꯜꯅꯤ ꯀꯥꯏꯅꯀꯣ
ꯍꯣꯏ ꯃꯣꯏ ꯍꯦꯟꯖꯟꯕꯝ ꯌꯥꯎꯔꯦ
ꯎꯝ ꯊꯤꯅ ꯇꯨꯀꯠꯖꯆꯥꯅꯤ ꯁꯦꯟꯇꯔ ꯁꯦꯟꯇꯔꯒꯤꯁꯨ ꯑꯥ
ꯑꯣ ꯑꯗꯨ ꯁꯀꯣꯔꯗꯤ ꯆꯦꯛ ꯇꯧꯔꯕꯣ ꯍꯥꯏꯗꯤ ꯍꯥꯏꯔꯞ ꯍꯣꯠꯂꯒ
ꯇꯧꯔꯦ ꯍꯣꯠꯇꯤꯌꯦ ꯍꯥꯏꯗꯣꯛꯑꯦ ꯑꯗꯨꯝ ꯍꯥꯏꯗꯣꯛꯈ꯭ꯔꯦ ꯑꯩꯗꯣ ꯊꯥꯗꯤ ꯊꯥꯖꯤꯟꯒꯦ ꯇꯧꯕꯅꯤ ꯈꯪꯗꯦ ꯂꯤꯁ ꯊꯣꯛꯇꯣꯏꯅꯦꯕ ꯑꯃꯨꯛ ꯑꯩ ꯁꯣꯜꯂꯦ ꯀꯥꯏꯗꯒꯤ ꯀꯣꯂꯦꯖꯁꯨ ꯐꯖꯅ ꯆꯠ__ ꯇ꯭ꯔꯦ ꯑꯗꯒꯤꯗꯤ ꯀꯣꯂꯦꯖꯇ ꯍꯪꯕꯗꯣ ꯍꯪꯉꯛ__ ꯄꯅꯦ ꯍꯥꯏꯔꯁꯨ ꯆꯠꯇ꯭ꯔꯝꯅꯤꯅ ꯏꯂꯚꯦꯟ ꯇꯨꯌꯦꯜꯞꯀꯤꯗꯨꯗꯗꯤ ꯍꯪꯍꯟꯕꯤꯔꯛꯇ꯭ꯔꯦ
ꯑꯣ
ꯀꯣꯆꯤꯡ ꯑꯝꯖꯨ ꯆꯠꯇꯝꯅꯤꯅ ꯑꯩꯅ ꯍꯦꯛꯇ ꯃꯦꯠꯁꯇ ꯐꯣꯂꯣꯋꯤꯡꯒꯨꯝꯕ ꯑꯗꯒꯤꯗꯤ ꯑꯗꯨꯒꯨꯝꯕ ꯈꯤꯇꯪ ꯑꯩꯅ ꯇꯝꯒꯤꯕꯗ ꯁꯨꯡ ꯌꯥꯎ ꯌꯥꯎꯗꯕꯩ ꯇꯥꯏꯞ ꯇꯧꯋꯦꯕꯀꯣ ꯍꯥꯏꯗꯤ ꯂꯦꯚꯦꯜꯗꯣ ꯑꯩꯅ ꯏꯂꯚꯦꯟ ꯇꯨꯌꯦꯜꯐꯀꯤ ꯑꯦꯛꯖꯥꯝꯗꯣ ꯊꯥ ꯂꯩꯔꯨꯕꯅꯤꯅꯅꯦ
ꯎꯝ
ꯈꯤꯇꯪ ꯈꯤꯇꯪ ꯇꯣꯄꯤꯛ ꯃꯥꯟꯅꯕ ꯇꯥꯏꯞ ꯇꯧꯔꯒꯁꯨ ꯃꯅꯨꯡ ꯁꯨꯃ ꯃꯥꯟꯗꯕꯩ ꯇꯥꯏꯞ ꯇꯧꯔꯦ ꯑꯗꯨꯗꯨꯅ ꯑꯗꯨꯝ ꯀꯣꯆꯤꯡ ꯇꯧꯅꯕꯅꯦꯕ ꯁꯤ ꯌꯨ ꯏ ꯇꯤ ꯊꯥꯕꯁꯦ ꯑꯗꯨꯗꯨꯅ ꯑꯥ ꯑꯗꯨꯗꯨꯅ ꯑꯩꯖꯦ ꯕ꯭ꯂꯥꯏꯟꯗ ꯆꯠꯂꯝꯅꯤꯅ ꯍꯩꯕꯨ ꯍꯩꯃꯟꯒ꯭ꯔꯦ ꯈꯜꯂꯦ ꯅꯦꯒꯦꯇꯤꯞ ꯃꯥꯔꯀꯤꯡꯖꯨ ꯂꯩꯕꯅꯤꯅꯀꯣ
ꯑꯥ ꯀꯨꯋꯦꯠꯁꯤ ꯅꯪ ꯀꯩ ꯁꯞꯖꯦꯛꯇ ꯊꯥꯏꯅꯣ
ꯕꯣꯠꯅꯤꯗ ꯊꯥꯏꯌꯦ ꯃꯤꯅꯤꯠ ꯀꯌꯥ ꯆꯠꯂꯒꯦ
ꯑꯥ ꯃꯤꯅꯤꯠ ꯅꯤꯄꯥꯥꯟ ꯈꯔ ꯍꯦꯜꯂꯦ
ꯁꯤ ꯂꯣꯏꯔꯒ ꯑꯃꯨꯛ ꯇꯧꯔꯛꯎꯀꯣ ꯑꯅꯤꯔꯛ ꯑꯍꯨꯝꯂꯛꯂ ꯀꯌꯥꯅꯣꯝ ꯁꯥꯟꯅꯁꯤ
ꯍꯣꯏ ꯇꯧꯔꯛꯀꯦ ꯇꯧꯔꯛꯀꯦ ꯑꯗꯣ ꯅꯪꯒꯤ ꯄ꯭ꯂꯥꯟꯁꯤ ꯀꯩꯅꯣ ꯑꯗꯨꯗꯤ ꯍꯧꯖꯤꯛꯁꯦ ꯑꯁꯤ ꯂꯣꯏꯒ꯭ꯔꯒꯗꯤ ꯍꯥꯏꯗꯤ ꯅꯤꯠ ꯑꯃ ꯌꯥꯔꯣꯏ ꯍꯥꯏꯔꯦ ꯑꯗꯨꯗꯤ ꯀꯋꯤꯠ ꯀꯩ ꯇꯧꯒꯦ ꯈꯜꯂꯤ
ꯑꯁ ꯃꯥꯁꯇꯔ ꯇꯧꯕ ꯇꯧꯒꯦꯗꯤ ꯈꯜꯂꯤꯁꯤꯅꯤ ꯑꯩꯁꯨ
ꯑꯣ ꯍꯥꯏꯗꯤ ꯑꯥꯎꯠꯁꯥꯏꯠ ꯆꯠꯇꯣꯏꯕ꯭ꯔꯥ ꯅꯠꯇ꯭ꯔꯒ ꯑꯗꯨꯝ ꯃꯅꯤꯄꯨꯔꯗ
ꯑꯥꯎꯠꯁꯥꯏꯠ ꯁꯤ ꯌꯥꯝ ꯆꯥꯠꯅꯤꯡꯗꯦ ꯑꯩꯗꯤ
ꯋꯥꯔꯤ ꯃꯌꯥꯝꯁꯦ ꯇꯥꯕꯗ ꯀꯤꯖꯩꯅꯦ ꯌꯨꯝꯗꯩ ꯁꯨꯡꯍꯦꯟ ꯍꯦꯟꯅꯤꯡꯗꯦ ꯑꯩꯗꯤ
ꯍꯣꯏ ꯀꯩꯅꯣ ꯑꯃ ꯂꯩꯗꯥꯏꯅꯦ ꯃꯅꯤꯄꯨꯔꯒꯤ ꯁꯥꯏꯕꯔ ꯅ ꯁꯥꯏꯕꯔ ꯀ꯭ꯔꯥꯏꯝ ꯅꯠꯇꯦ ꯀ꯭ꯔꯥꯏꯝ ꯏꯁ꯭ꯇꯣꯔꯤ ꯍꯥꯏꯕ꯭ꯔꯥ ꯌꯥꯝ ꯌꯥꯝ ꯂꯤꯗꯥꯏ ꯑꯗꯨꯗꯁꯨ ꯍꯣꯏ ꯀ꯭ꯔꯥꯏꯝ ꯗꯥꯏꯔꯤꯁ ꯍꯥꯏꯕ꯭ꯔꯥ ꯌꯥꯝ ꯂꯤꯗꯥꯏ ꯑꯗꯨꯗꯁꯨ
ꯂꯩ ꯀ꯭ꯔꯥꯏꯝ ꯄꯟꯕꯒꯤ ꯔꯤꯖꯦꯛ ꯆꯠꯇꯅ ꯀꯩꯝ ꯇꯧꯔꯏꯅ
ꯑ ꯀꯩꯝ ꯇꯧꯔꯣꯏꯗ ꯆꯤꯟ ꯊꯤꯕꯁꯨ ꯅꯠꯇꯦ
ꯎꯝ ꯆꯤꯟ ꯊꯤꯕ ꯍꯥꯏꯔꯒ ꯃꯃꯥꯡ ꯇꯧꯒꯤꯕꯗꯨꯗꯤ ꯑꯈꯣꯏꯁꯨ ꯑꯍꯥꯟꯕ ꯇꯧꯕ ꯇꯥꯛꯁ ꯑꯣꯏꯕꯅꯤꯅ ꯏꯃꯥꯟꯅꯕꯤꯈꯣꯏ ꯑꯅꯤ ꯑꯍꯨꯝ ꯑꯣꯏꯌꯦꯕ ꯀꯛꯆꯤꯡꯒꯤ ꯉꯥꯛ ꯇꯥꯅꯦ ꯑꯅꯤꯗꯣ ꯑꯦꯝ ꯌꯨꯗ ꯇꯝꯕꯅꯦ ꯃꯣꯏꯗꯤ
ꯑꯣ ꯌꯥꯝ ꯇꯝꯅꯕꯅꯤ
ꯑꯗꯨꯗꯨꯒ ꯑꯥ ꯑꯗꯨꯗꯨꯒ ꯃꯣꯏꯅꯤꯗꯤ ꯑꯩꯗꯤ ꯑꯁꯣꯝ ꯎꯃꯥꯊꯦꯜꯗ ꯇꯝꯃꯛꯄꯒꯤ ꯀꯛꯆꯤꯡ ꯊꯧꯕꯥꯜ ꯏꯃꯥꯟꯅꯕꯤ ꯃꯌꯥꯝ ꯂꯩꯌꯦꯕꯀꯣ ꯑꯗꯣꯝꯒꯤ ꯉꯥꯛ ꯇꯣꯏꯅ ꯑꯥꯗ ꯃꯣꯏ ꯑꯅꯤꯁꯨ ꯑꯣꯏꯕꯒꯤ ꯃꯣꯏꯗꯤ ꯑꯦꯝ ꯌꯨꯗ ꯂꯩꯕꯅꯤꯅ ꯄꯨꯂꯞ ꯄꯨꯂꯞ ꯆꯥꯛ ꯆꯥꯏꯗꯅ
ꯍꯣꯏ
ꯑꯗꯩ ꯄꯪꯌꯥ ꯌꯥ ꯃꯥꯜꯂꯦꯅ
ꯃꯣꯏꯒꯤ ꯔꯨꯜꯁꯀꯗꯣ ꯑꯝꯇ ꯄꯥꯗꯕꯤꯗ ꯄꯪꯌꯥ ꯌꯥ ꯃꯥꯜꯂꯦꯅ ꯑꯗꯨꯝ ꯃꯣꯏ ꯆꯥꯛ ꯆꯥꯔꯤꯉꯩꯗꯒ ꯐꯣꯟꯁꯦ ꯄꯪꯇꯧ ꯇꯧꯔꯒ ꯑꯩꯒ ꯏꯃꯥꯟꯅꯕꯤꯁꯤ ꯒ ꯄꯥꯏꯅꯕꯁꯦ
ꯑꯥ
ꯑꯃ ꯑꯃꯒ ꯃꯨꯛ ꯄꯥꯏꯅꯍꯟ ꯑꯗꯥꯏꯅ ꯇꯧꯔꯦ ꯕ ꯌꯥꯗꯦꯕ ꯑꯗꯨꯗꯣ ꯑꯩꯅ ꯍꯟꯗꯛ ꯔꯨꯜꯁꯦ ꯄꯥꯕꯗ ꯃꯤ ꯏꯕꯥꯟꯅꯤꯈꯛ ꯁꯥꯟꯅꯒꯗꯕ ꯀꯩꯅꯣꯅꯦꯕ ꯋꯥꯔꯤ ꯑꯣꯏꯌꯦꯕ
ꯑꯥ
ꯑꯗꯨꯃꯥꯏꯅꯒ ꯄꯥꯛꯁꯥ ꯁꯥꯟꯅꯩ ꯑꯗꯨꯗꯨꯅ ꯔꯤꯖꯦꯛ ꯃꯌꯥꯝ ꯆꯠꯄ ꯃꯥꯜꯂꯦ ꯈꯪꯗꯦ
ꯑꯣ ꯊꯥꯔꯠ ꯄꯔꯁꯟ ꯌꯥꯎꯕ ꯌꯥꯗꯦꯅ ꯍꯥꯏꯕꯅꯦ
ꯑꯧ ꯑꯁ ꯑꯩꯈꯣꯏꯗꯤꯅꯦ ꯌꯧꯋꯤ ꯃꯤ ꯆꯥꯛ ꯆꯥꯔꯤꯉꯩꯗꯨꯗ ꯁꯤꯒꯤ ꯃꯣꯏꯒꯤ ꯃꯥꯏꯀ꯭ꯔꯣꯐꯣꯟꯁꯦ ꯃꯁꯥꯒꯤꯁꯨ ꯌꯥꯝ ꯍꯧꯅ ꯇꯥꯖꯕꯅꯦꯕꯀꯣ ꯕꯦꯛꯒ꯭ꯔꯥꯎꯟ ꯑꯗꯨꯒ ꯑꯇꯣꯞꯄ ꯑꯩꯅ ꯑꯦꯞꯁ ꯑꯃꯗ ꯇꯧꯔꯝꯃꯦꯕꯀꯣ ꯁꯤꯒꯤ ꯍꯦꯛ ꯃꯃꯥꯡꯗ ꯌꯥꯎꯔꯤꯕ ꯍꯧꯖꯤꯛꯁꯨ ꯗꯨꯝ ꯖꯣꯁꯇꯣꯛ ꯍꯥꯏꯅ ꯑꯃ ꯂꯩꯕꯅꯦꯕꯀꯣ ꯅꯪ ꯈꯪꯕ꯭ꯔꯥ
ꯑꯩ ꯈꯪꯗꯦ
ꯑꯃ ꯂꯩꯕꯅꯦꯕ ꯑꯗꯨꯗꯨꯅ ꯁꯨꯃꯥꯏꯅ ꯐꯣꯟ ꯅꯝꯕꯔꯗ ꯋꯥꯔꯤ ꯁꯥꯟꯅꯒꯗꯕ ꯅꯠꯇꯕ ꯑꯗꯨꯝ ꯔꯦꯟꯗꯝ ꯑꯣꯏꯅ ꯑꯦꯞꯁꯇꯨꯗ ꯑꯗꯨꯝ ꯁꯔꯁ ꯇꯧꯗꯣꯏꯅꯦꯕ ꯑꯩꯈꯣꯏꯒꯤ ꯁꯔꯥꯎꯟꯗꯤꯡꯒꯤ ꯅꯣꯏꯁ ꯂꯦꯕꯦꯜꯖꯦ ꯌꯦꯡꯉꯀꯥꯟꯗꯀꯣ
ꯑꯥ
ꯑꯩꯈꯣꯏꯅ ꯑꯌꯥꯕ ꯄꯤꯔꯛꯀꯅꯤꯕ ꯑꯗꯨꯗ ꯑꯥ ꯌꯥꯗꯣꯏꯕ
ꯑꯣ
ꯑꯗꯨꯗꯨꯗꯤ ꯄꯩꯁꯥꯗꯣ ꯌꯥꯝ ꯆꯥꯎꯗꯝꯅꯤ ꯔꯤꯖꯦꯛ ꯆꯠꯃꯤꯟꯅꯔꯗꯣꯏꯕ ꯅꯪꯅ ꯅꯪꯅ ꯁꯣꯏꯔꯗꯤ ꯏꯕꯥꯅꯤꯃꯛ ꯆꯠꯇꯣꯏꯕ ꯑꯩꯅ ꯁꯣꯏꯔꯗꯤ ꯏꯕꯥꯅꯤꯃꯛ ꯆꯠꯇꯣꯏꯕ ꯑꯗꯨ ꯌꯥꯝ ꯄꯩꯁꯥꯗꯤ ꯌꯥꯝ ꯆꯥꯎꯗꯝꯅꯦ ꯌꯥꯝ ꯋꯥꯕꯅꯦꯕ
ꯑꯣ ꯑꯗꯨ ꯑꯗꯨꯖꯨ ꯑꯥ ꯑꯣ
ꯋꯥꯔꯤ ꯁꯥꯕꯅꯤꯅ ꯀꯌꯥ ꯇꯟꯕ ꯑꯩꯅ
ꯍꯣꯏ ꯋꯥꯔꯤ ꯁꯥꯕꯁꯤꯗꯤ ꯈꯔ ꯃꯇꯝ ꯆꯪꯉꯤꯗꯅ
ꯑꯧ ꯑꯗꯨꯗꯨꯒ ꯏꯁ ꯑꯗꯨꯛ ꯌꯥꯝꯅ ꯋꯥꯕ ꯇꯥꯛꯁꯇꯣ ꯑꯗꯨꯗꯤ ꯌꯥꯝ ꯁꯦꯟꯁꯤꯇꯤꯞ ꯑꯣꯏꯕꯩ ꯇꯥꯏꯞ ꯇꯧꯋꯦꯕ ꯑꯗꯨꯗꯨꯒꯤ ꯀꯩꯅꯣꯗꯣ ꯑꯦꯞꯁꯇꯨꯗꯤ ꯈꯤꯇꯪ ꯂꯥꯡꯕꯒ ꯑꯗꯨꯝ ꯔꯤꯖꯦꯛ ꯐꯠ ꯆꯠꯄꯅꯦ ꯑꯗꯨꯒ ꯀꯩ ꯀꯩꯁꯨ ꯅꯠꯇꯕꯗꯁꯨ ꯆꯠꯇꯕꯅꯦꯕ
ꯑꯥ
ꯕꯦꯛꯒ꯭ꯔꯥꯎꯟ ꯅꯣꯏꯁ ꯃꯌꯥꯝ ꯇꯥꯕ ꯌꯥꯗꯕꯅꯦꯕ ꯁꯤꯖꯤꯅ ꯑꯃꯨꯛ ꯎꯝ ꯎꯝ ꯑꯦ ꯑꯥꯏꯗ ꯑꯦꯠ ꯇꯧꯕꯩꯅꯦ ꯍꯥꯏꯕꯅꯦ ꯑꯩꯈꯣꯏ ꯃꯅꯤꯄꯨꯔꯤ ꯂꯦꯡꯒ꯭ꯋꯦꯖꯁꯦ
ꯑꯣ ꯍꯣꯏ ꯃꯣꯏ